ꯍꯜꯂꯣ ꯑꯗꯨꯝ ꯂꯩꯌꯦ
ꯅꯪꯒꯤ ꯃꯈꯣꯟ ꯇꯥꯗꯦ
ꯑꯩꯁꯨ ꯍꯧꯖꯤꯛꯇ ꯇꯥꯏꯌꯦ
ꯍꯣꯏꯇꯥꯏꯌꯦ ꯎꯝ ꯇꯥꯏꯌꯦ ꯀꯝꯗ ꯇꯧꯗꯦꯗ ꯍꯧꯖꯤꯛꯅ ꯀꯥꯔꯒꯂꯩꯌꯦ ꯍꯧꯖꯤꯛ ꯍꯧꯖꯤꯛꯅ ꯀꯥꯔꯒ ꯂꯩꯕ ꯃꯦꯁꯤ ꯆꯥꯛꯇ ꯆꯥꯗꯔꯤ ꯆꯥꯗꯔꯌꯦ
ꯀꯔꯤꯒꯤꯅꯣ ꯑꯩꯗꯤ ꯆꯥꯔꯦ ꯑꯃꯨꯛꯀ ꯂꯥꯝꯃꯦ ꯑꯃꯨꯛ ꯆꯥꯔꯅꯦ ꯅꯪꯅ ꯅꯆꯤꯟꯊꯤꯌꯦ ꯅꯪ ꯃꫭꯔꯅꯤꯡ ꯆꯥꯏꯑꯦ
ꯇꯥꯕ꯭ꯔꯥ
ꯇꯥꯏꯌꯦ
ꯇꯥꯕ꯭ꯔꯥ
ꯍꯣꯏ ꯍꯣꯏ ꯇꯥꯏꯌꯦ ꯃꯄꯥꯟꯗ ꯂꯩꯔꯝꯃꯤꯁꯦ
ꯍꯣꯏ ꯑꯩꯁꯨ ꯊꯣꯛꯇꯣꯏꯅꯦ ꯍꯧꯖꯤꯛ
ꯍꯣꯏ ꯔꯨꯝꯗ ꯂꯥꯡꯃꯜꯂꯦ
ꯆꯤꯆꯦ ꯇꯥꯗ꯭ꯔꯣ ꯍꯣꯏ ꯇꯥꯏ ꯑꯩ ꯆꯦ ꯆꯥꯎꯕꯅ ꯉꯥꯏꯍꯥꯛꯇꯪ ꯆꯪꯈꯤꯒꯦ
ꯍꯣꯏ ꯆꯪꯉꫭ
ꯍꯣꯏ ꯃꯄꯥꯟꯗ ꯂꯩꯔꯝꯃꯣ
ꯂꯩꯌꯦ ꯁꯤꯗꯤ
ꯅꯪꯒꯤꯗꫭ ꯒꯔꯤ ꯌꯥꯝ ꯇꯥꯗꯦꯗ
ꯇꯥꯏꯌꯦ ꯀꯣ
ꯅꯪ ꯑꯗꯨꯏ ꯒ꯭ꯌꯥꯟꯕꯨ ꯇꯥꯎꯈꯔꯕ ꯃꯥꯜꯂꯦ
ꯇꯥꯏꯌꯦꯀꯣ
ꯑꯩ ꯇꯥꯏꯌꯦ
ꯀꯩꯗꯧꯔꯤꯅꯣ ꯇꯥꯕ꯭ꯔꯣ
ꯑꯅꯤ ꯇꯨ ꯊꯥꯎꯖꯟ
ꯇꯥꯕ꯭ꯔꯣ
ꯇꯥꯏꯌꯦ
ꯍꯦꯟꯃꯜꯂꯦ ꯆꯠꯂꯣ
ꯑꯥꯍ
ꯁꯥꯕꯁꯤꯒ
ꯀꯣꯏꯔꯛꯑꯣ ꯑꯩꯈꯣꯏ ꯌꯨꯝꯗꯁꯨ ꯅꯣꯡꯃꯗꯤ
ꯀꯣꯏꯔꯛꯀꯦ
ꯀꯣꯏꯔꯛ ꯑꯣ ꯍ ꯌꯥꯝꯅ
ꯀꯔꯤ ꯍꯟꯖꯥꯡ ꯀꯔꯤ ꯀꯔꯤ ꯍꯤꯟꯖꯥꯡ ꯊꯣꯡꯉꯒꯦ
ꯀꯝꯇ ꯇꯧꯗꯦꯗ ꯉꯁꯤꯗꯤ ꯑ ꯍꯋꯥꯏ ꯃꯥꯂꯦ
ꯅꯪ ꯆꯥꯕ ꯂꯣꯏꯔꯒ ꯆꯥꯗ꯭ꯔꯤ ꯍꯥꯏꯁꯤ ꯀꯔꯤꯅꯣ
ꯆꯥꯗꯦ ꯅꯃꯗꯨꯗꯤ ꯆꯥꯏ ꯈꯟꯕꯅꯤꯅꯦ ꯅꯪꯒ ꯆꯥꯃꯤꯟꯅꯕꯒꯤ ꯍꯥꯏꯅꯤꯡꯗꯦ ꯍꯥꯏꯕꯤꯕꯋꯅꯦ
ꯀꯔꯤ ꯍꯥꯏꯕ ꯇꯥꯕꯔꯣ
ꯍꯣꯏ ꯇꯥꯏꯌꯦ ꯅꯪꯗꯤ ꯀꯩꯗꯧꯔꯤꯅꯣ ꯍꯧꯖꯤꯛꯁꯦ
ꯑꯩ ꯑꯩꯗꯤꯁꯨꯝ ꯂꯩꯌꯦ
ꯑꯣ
ꯑꯗꯨꯝ ꯂꯩꯌꯦ
ꯑ ꯋꯥꯁꯔꯨꯝ ꯆꯥꯛꯁꯨ ꯆꯥꯛꯄ꯭ꯔꯣ
ꯆꯠꯇꯦꯍꯦ
ꯋꯥꯁ꯭ꯔꯨꯝ ꯆꯥꯐꯝ ꯈꯣꯡ ꯇꯧꯏꯗ
ꯗ꯭ꯌꯨꯇꯤ ꯆꯠꯀꯗ꯭ꯔꯣ
ꯆꯠꯀꯅꯤꯌꯦ
ꯄꯨꯡ ꯀꯌꯥꯗ
ꯗꯦꯗ
ꯅꯥꯕ ꯈꯣꯠꯄ ꯌꯥꯎꯗꯦꯀꯣ
ꯍꯥ
ꯅꯥꯕ ꯈꯣꯠꯄ ꯌꯥꯎꯗꯦꯀꯣ
ꯑꯦ ꯅꯥꯕ ꯈꯣꯠꯄ ꯌꯥꯗꯦ
ꯍꯛꯆꯥꯡ ꯅꯨꯡꯉꯥꯏꯌꯦꯀꯣ
ꯍꯥ
ꯍꯛꯆꯥꯡ ꯐꯅ ꯂꯩꯌꯦꯀꯣ
ꯍ ꯆꯅꯤ ꯐꯅ ꯂꯩ
ꯐꯩꯌꯦ ꯐꯩꯌꯦ ꯑꯗꯨꯃꯥꯏꯅ ꯑꯗꯨꯝ ꯍꯛꯆꯥꯡ ꯐꯅ ꯂꯩꯌꯨꯀꯣ
ꯑꯍꯣꯏ ꯑꯗꯨꯃꯥꯏꯅ ꯂꯩꯖꯔꯒꯦ
ꯎꯝ
ꯅꯪꯁꯨ ꯂꯥꯛꯑꯣꯀꯣ ꯑꯩꯈꯣꯏꯒꯤ ꯌꯨꯝꯗ ꯅꯣꯡꯃꯗꯤ ꯀꯣꯏꯔꯛꯑꯣ
ꯌꯦꯔꯣꯝꯗ ꯍꯣꯏ ꯍꯣꯔꯦꯟ ꯕꯣꯜ ꯌꯦꯡꯒꯗ꯭ꯔꯥ
ꯑꯁ ꯈꯪꯗꯔꯦ ꯍꯧꯖꯤꯛ ꯀꯥꯟꯁꯦ ꯕꯣꯜ
ꯅꯨꯡꯇꯤꯒꯤ ꯌꯦꯡꯕꯔꯥ ꯕꯣꯜ ꯀꯃꯥꯏꯅ ꯇꯧꯔꯤꯒꯦ
ꯁꯤ ꯂꯩ ꯅꯨꯇꯤꯒꯤ ꯌꯦꯡꯗꯦꯗ ꯋꯥꯕꯒꯤ
ꯑꯣ
ꯅꯪꯗꯤ
ꯑꯩꯁꯨ ꯌꯦꯡꯗꯦꯗ ꯌꯦꯡꯗꯤ ꯌꯦꯡꯅꯤꯡꯉꯦ ꯑꯗꯣ ꯃꯇꯝ ꯂꯩꯇꯦꯗ ꯌꯦꯡꯕꯒꯤ
ꯑꯣ ꯍꯣꯏ ꯑꯗꯨꯃꯥꯏꯅ ꯇꯧꯕꯅꯦ
ꯎꯝ
ꯁꯤ ꯌꯥꯝꯅꯁꯨ ꯁꯥꯏ
ꯍꯣꯏ ꯌꯥꯝꯅ ꯁꯥꯏꯌꯦ ꯅꯣꯡ ꯆꯨꯔꯗꯤ ꯈꯔ ꯐꯥꯗꯣꯏꯕ
ꯍꯣꯏ ꯅꯣꯡ ꯆꯨꯔꯗꯤ ꯈꯔꯥꯗꯤ ꯐꯥꯗꯣꯏꯅꯦ
ꯅꯣꯡꯁꯨ ꯆꯨꯗꯦ ꯅꯨꯡꯁꯥ ꯌꯥꯝ ꯀꯜꯂꯦ ꯑꯗꯨꯒꯤ ꯏꯅꯔꯖꯤꯁꯨ ꯌꯥꯎꯗ꯭ꯔꯦ ꯁꯥꯃꯟꯕꯒꯤ
ꯎꯝ ꯑꯗꯨꯁꯨ ꯑꯗꯨꯁꯨ ꯆꯨꯨꯝꯃꯦ ꯑꯩ ꯋꯥꯔꯤ ꯄꯥꯥ ꯄꯥꯔꯛꯑꯣꯗꯅ ꯉꯥꯏꯍꯥꯛꯇꯡ
ꯋꯥꯔꯤꯁꯦ ꯅꯪ ꯂꯤꯔꯛꯑꯣ ꯅꯪ ꯂꯤꯔꯛꯑꯣ ꯋꯥꯔꯤ
ꯋꯥꯔꯤ ꯄꯥꯗꯥ ꯋꯥꯔꯤ ꯇꯥꯗꯕ ꯀꯨꯏꯔꯦ
ꯑꯁꯦꯡꯕ ꯂꯤꯔꯛꯑꯣ ꯅꯪ
ꯄꯥꯔꯛꯀ‌ꯦꯀꯣ ꯑꯩꯅ ꯈꯪꯕꯗꯣ
ꯎꯝ
ꯉꯍꯥꯛꯇꯡ ꯄꯥꯏꯔꯝꯃꯣ ꯃꯤꯅꯤꯠ ꯃꯉꯥꯒꯨꯝꯕ
ꯎꯝ
ꯃꯪꯂꯥꯟꯗ ꯇꯥꯏꯕꯪꯗ ꯃꯥꯡꯐꯥꯎꯅꯥꯔꯔꯦ ꯍꯥꯏꯅꯤꯡꯕ ꯋꯥꯍꯪꯁꯨ ꯍꯥꯏꯕ ꯐꯪꯉꯤ ꯅꯨꯡꯁꯤ ꯄꯥꯝꯕꯤ ꯍꯥꯏꯔꯅꯤ ꯍꯌꯦꯡꯗꯤ ꯅꯨꯡꯁꯤ ꯍꯥꯏꯔꯅꯤ ꯃꯇꯝ ꯄꯨꯝꯕꯗ ꯁꯦꯟꯅꯔꯅꯤ ꯄꯨꯟꯁꯤ ꯆꯨꯞꯄꯒꯤ ꯅꯨꯡꯁꯤꯅꯔꯅꯤ ꯑꯁꯦꯡꯕ ꯅꯨꯡꯁꯤꯕ ꯑꯣꯏꯔꯨꯕꯅ ꯍꯌꯦꯡꯗꯤ ꯁꯣꯏꯗꯅ ꯊꯦꯡꯅꯔꯅꯤ ꯇꯥꯏꯀꯣ
ꯇꯥꯏꯌꯦ ꯍꯥꯏꯌꯣ
ꯀꯌꯥꯗ ꯋꯥꯍꯜꯂꯝꯕ ꯆꯝꯂꯕ ꯅꯪꯒꯤ ꯊꯃꯣꯏꯗ ꯀꯌꯥꯗ ꯆꯥꯛꯂꯝꯒꯕ ꯑꯗꯨꯕꯨ ꯍꯌꯦꯡꯗꯤ ꯁꯣꯏꯗꯅ ꯊꯦꯡꯅꯔꯤ ꯑꯁꯦ ꯅꯨꯡꯁꯤꯅ ꯍꯤꯡꯃꯤꯟꯅꯁꯦ ꯂꯩꯕ ꯃꯇꯝꯗ
ꯍꯣꯏ
ꯅꯪꯅ ꯇꯤꯟꯅꯕ ꯕꯁꯨ ꯐꯖ ꯐꯖꯅ ꯇꯧ ꯇꯤꯟꯅꯑꯣ ꯑꯗꯣꯑꯣꯏꯔꯥꯁꯤ ꯁꯤꯟꯅꯔꯒ ꯂꯩꯑꯣ
ꯅꯪꯅ ꯑꯐꯥꯕ ꯇꯧꯔꯤ ꯅꯪꯒꯤ ꯑꯐꯥꯕ ꯑꯃ ꯐꯥꯍꯜꯂꯛꯀꯅꯤ ꯃꯇꯝ ꯄꯨꯝꯕꯗ ꯑꯐꯕ ꯇꯧꯔꯝꯕ ꯃꯤꯁꯦ ꯃꯤꯅ ꯅꯨꯡꯁꯤꯕ ꯃꯤ ꯍꯣꯏꯑ‌ꯦ
ꯍꯣꯏ
ꯀꯪꯂꯕ ꯃꯉꯟꯗ ꯍꯤꯡꯅꯕꯒꯤ ꯍꯣꯠꯅꯔꯛꯄꯗ ꯌꯥꯝꯅ ꯋꯥꯔꯛꯄ ꯃꯇꯝꯁꯨ ꯂꯩꯌꯦ ꯅꯪꯒꯤ ꯃꯪꯉꯟ ꯉꯥꯛꯇꯥ ꯆꯪꯂꯕ ꯃꯇꯝ ꯀꯌꯥ ꯅꯪꯒꯤ ꯃꯥꯡꯂꯟ ꯉꯥꯛꯇꯅꯤ
ꯍꯣꯏ
ꯋꯥꯈꯜ ꯅꯥꯒꯥ ꯈꯥꯡꯐꯝ ꯈꯪꯗꯕꯅꯦ ꯄꯣꯠꯁꯨꯝ ꯁꯨꯝꯕꯤꯗꯨꯅ ꯊꯝꯕꯤꯔꯦ ꯊꯃꯣꯏꯁꯨ ꯃꯁꯛ ꯈꯪꯂꯔꯦ ꯅꯨꯡꯁꯤ ꯍꯥꯏꯅ ꯍꯥꯏꯅꯤꯡꯂꯦ ꯃꯇꯝ ꯄꯨꯝꯕꯗ ꯁ‌ꯦꯟꯅꯔꯅꯤ
ꯍꯣꯏ
ꯄꯨꯟꯁꯤ ꯆꯨꯞꯄꯒꯤ ꯅꯨꯡꯁꯤꯅꯥꯔꯅꯤ ꯀꯨꯏꯅ ꯍꯤꯡꯒꯗꯧꯕꯅꯤ ꯂꯩꯃꯤꯅꯥꯗꯒꯗꯧꯕ ꯈ‌ꯣꯡꯆꯠꯇ ꯑꯐꯕ ꯃꯤꯕꯨ ꯈꯟꯕ ꯃꯤꯕꯨ ꯂꯧ ꯆꯥꯒꯗꯧꯕꯅꯤ ꯍꯌꯦꯡꯗꯤ ꯁꯣ ꯁꯣꯏꯗꯅ ꯊꯦꯡꯅꯔꯁꯦ ꯑꯩꯕꯨ ꯅꯨꯡꯁꯤꯕ ꯇꯝꯕꯤꯔꯤꯕ ꯀꯌꯥꯗ ꯈꯪꯕꯤꯗꯕ ꯅꯪꯒꯤ ꯅꯇꯥꯎꯅ ꯀꯌꯥꯗ ꯋꯥꯍꯜ ꯂꯕ ꯆꯝꯅꯕ ꯅꯪꯒꯤ ꯅꯇꯧꯅ ꯀꯌꯥꯗ ꯆꯥꯛꯈꯪꯂꯝꯕ ꯍꯩꯡꯗꯤ ꯅꯪꯕꯨ ꯁꯣꯏꯗꯅ ꯊꯦꯡꯅꯔꯅꯤ ꯅꯨꯡꯁꯤꯕꯤ ꯅꯪꯕꯨ ꯁꯣꯏꯗꯅ ꯎꯅꯔꯅꯤ ꯃꯇꯝ ꯄꯨꯝꯕꯗ ꯁꯦꯟꯅꯔꯅꯤ ꯄꯨꯟꯁꯤ ꯆꯨꯞꯄꯒꯤ ꯅꯨꯡꯁꯤꯔꯅꯤ ꯑꯁꯦꯡꯕ ꯅꯨꯡꯁꯤꯕ ꯑꯣꯏꯔꯨꯕꯅ ꯍꯌꯦꯡꯗꯤ ꯁꯣꯏꯅ ꯊꯦꯡꯅꯔꯅꯤ
ꯍꯣꯏ
ꯅꯨꯡꯁꯤ ꯀꯣꯔꯧ ꯅꯨꯃꯤꯠꯇ ꯍꯜꯂꯛꯄ ꯑꯣꯏꯁꯅꯨ ꯆꯔꯣꯏ ꯉꯥꯔꯣꯏꯁꯨ ꯈꯨꯟꯖꯤ ꯄꯥꯔꯤ
ꯎꯝ
ꯄꯣꯡꯗꯣꯏꯕꯤꯔꯛ ꯎ ꯅꯨꯡꯁꯤꯕ ꯅꯪꯕꯨ ꯇꯥꯕꯔꯣ
ꯇꯥꯢꯌꯦ ꯍꯥꯏꯌꯣ
ꯄꯥꯔꯤꯁꯦ
ꯍꯥꯥ
ꯍꯥ
ꯀꯔꯤ ꯍꯥꯏꯕ꯭ꯔꯣ
ꯍꯧꯖꯤꯛ ꯅꯪ ꯄꯥꯔꯣ ꯍꯥꯏꯕ ꯇꯥꯏꯀꯣ
ꯅꯪ ꯂꯣꯏꯔꯕ
ꯍꯥ
ꯅꯪ ꯂꯣꯏꯔꯕꯣ
ꯂꯩ ꯑꯩꯒꯤꯗꯤ ꯑꯥꯃꯨꯛꯀ ꯄꯥꯕꯤꯔꯣ ꯑꯩ ꯁꯥꯡꯕꯅꯤꯍꯦ
ꯑꯩ ꯍꯣꯏ ꯍꯣꯏ ꯑꯩ ꯑꯩ ꯋꯥꯔꯤ ꯂꯤꯕꯤꯒꯦꯀꯣ
ꯅꯪ
ꯎ ꯋꯥꯔꯤꯁꯦ ꯋꯥꯔꯨꯒꯅꯨ ꯍꯥꯏꯕꯒꯤ ꯋꯥꯔꯤꯅꯦ ꯇꯥꯏꯌꯦꯀꯣ ꯀꯔꯤꯔꯥ ꯑꯩꯒꯤ ꯐꯣꯟꯀꯦ ꯆꯠꯇꯦꯅꯦ ꯇꯥꯢꯀꯣ
ꯍꯣꯏ
ꯃꯁꯤ ꯃꯥꯅ ꯅꯨꯡꯁꯤꯗꯦ ꯍꯥꯏꯗꯨꯅ ꯀꯥꯞꯂꯨꯒꯅꯨ ꯊꯝꯃꯣꯏ ꯁꯣꯛꯅ ꯀꯣ ꯊꯝꯃꯣꯏ ꯁꯣꯛꯅ ꯀꯥꯞꯄꯅꯨꯀꯣ ꯑꯗꯨꯒ ꯉꯁꯤ ꯃꯥꯅ ꯁꯦꯡꯗꯦꯅꯦ ꯃꯤꯔꯥꯏꯕꯤ ꯃꯤꯔꯥꯏꯕꯤ ꯍꯥꯏꯗꯨꯅ ꯋꯥꯔꯨꯒꯅꯨ ꯋꯥꯔꯨꯒꯅꯨ ꯊꯝꯃꯣꯏ ꯆꯥꯛꯅ ꯉꯁꯤ ꯃꯥꯅ ꯅꯥꯊꯩꯕꯤꯔꯕꯁꯨ ꯊꯤꯔꯥꯛ ꯈꯤꯟꯒꯅꯤ ꯍꯌꯦꯡꯗꯤ ꯁꯣꯏꯗꯅ ꯉꯁꯤ ꯃꯥꯅ ꯅꯪꯅ ꯈꯟꯕꯤꯗ꯭ꯔꯕꯁꯨ ꯅꯤꯡꯁꯤꯡꯂꯛꯈꯤꯅꯤ ꯍꯌꯦꯡꯗꯤ ꯇꯠꯇꯅ ꯉꯁꯤ ꯅꯪꯅ ꯋꯥꯔꯤꯕꯁꯤꯁꯨ ꯈꯪꯂꯛꯈꯤꯅꯤ ꯃꯍꯥꯛ ꯃꯍꯥꯛꯁꯨ ꯅꯣꯡꯃꯗꯤ ꯉꯁꯤ ꯅꯪꯅ ꯀꯞꯂꯤꯕꯁꯤꯁꯨ ꯀꯞꯂꯛꯈꯤ ꯃꯍꯥꯛꯁꯨ ꯍꯌꯦꯡꯗꯤ
ꯍꯣꯢ
ꯃꯥꯕꯨ ꯀꯌꯥ ꯃꯇꯤꯛ ꯅꯨꯡꯁꯤꯕ ꯈꯪꯂꯝꯒꯅꯤ ꯏꯁꯣꯔ ꯃꯍꯥꯛꯅꯗꯤ ꯌꯥꯝꯅ ꯅꯨꯡꯁꯤꯈ꯭ꯔꯕ ꯏꯃꯣꯁꯅꯦꯜ ꯑꯣꯏꯔꯕ ꯒꯤ ꯋꯥꯔꯤꯅꯦꯗꯥꯏ ꯇꯥꯏꯀꯣ ꯇꯥꯕ꯭ꯔꯣ ꯇꯥꯕ꯭ꯔꯣ ꯇꯥꯗ꯭ꯔꯣ ꯇꯥꯕ꯭ꯔꯣ
ꯇꯥꯏꯌꯦ ꯑꯩꯗꯤ
ꯀꯔꯤꯒꯤꯅꯣ ꯉꯁꯥꯏꯅ ꯀꯧ ꯀꯧꯔꯒ ꯈꯨꯝꯗ꯭ꯔꯤꯗꯣ
ꯍꯣꯏ ꯍꯣꯏ ꯍꯥꯏꯔꯛꯑꯦꯗꯅ
ꯑꯩ ꯉꯁꯥꯏꯅꯅꯦ ꯅꯪꯉꯣꯟꯗ ꯑꯩꯉꯣꯟꯗ ꯌꯦꯡꯂꯛꯑꯣꯅꯦ ꯉꯁꯥꯏꯅ ꯅꯪꯉꯟꯗꯒꯤ ꯑꯩ ꯀꯧ ꯀꯧꯔꯒ ꯅꯪꯅ ꯀꯔꯤ ꯍꯥ ꯍꯥ ꯍꯥ
ꯍ ꯑꯩ
ꯍꯍ ꯅꯪꯁꯦ ꯅꯅꯥ ꯌꯥꯝ
ꯅꯪꯅ ꯍꯦꯟꯅ ꯀꯜꯂꯝꯒꯤꯅꯤꯌꯦ
ꯑꯁ ꯁꯥꯕꯁꯤꯒ ꯂꯩꯐꯝ ꯂꯩꯇꯦꯗ
ꯍꯣꯏ ꯑꯩꯁꯨ ꯆꯪꯅꯤ ꯑꯣꯏꯔꯗꯤ ꯇꯤꯁꯨ ꯆꯠꯀꯗꯧꯕꯅꯦ ꯑꯩ ꯊꯕꯛ ꯂꯩꯇꯦ ꯅꯪ ꯒ ꯋꯥꯔꯤ ꯁꯥꯅꯤꯡꯉꯥꯏ
ꯑꯩꯁꯨ ꯗ꯭ꯌꯨꯇꯤ ꯆꯠꯀꯅꯤꯗ ꯑꯗꯨꯗꯤ
ꯑꯩ ꯆꯠꯇ꯭ꯔꯁꯨ ꯌꯥꯏꯌꯦ ꯅꯪꯗꯤ ꯄꯣꯊꯥꯔꯣꯗ ꯅꯪꯗꯤ ꯊꯕꯛ ꯀꯟꯕ ꯃꯤꯅꯤꯅ ꯑꯗꯨꯝ ꯇꯧꯔꯒ ꯂꯩꯖꯔꯣ
ꯊꯕꯛꯇꯣ ꯄꯥꯡꯊꯣꯛꯄ ꯌꯥꯗꯦ ꯍꯥꯏꯕꯀꯣ ꯏꯁꯄꯦꯁꯦꯜ ꯑꯦꯄ꯭ꯂꯤꯀꯦꯁꯟ ꯏꯔꯛꯄ ꯁꯣꯝꯗꯒꯤ ꯍꯣꯁꯄꯤꯇꯥꯜꯗꯒꯤ ꯑꯗꯨꯒꯤ ꯑꯩꯁꯦ ꯆꯠꯂꯔꯣꯏ ꯍꯥꯏꯅ ꯆꯠꯂ
ꯇꯥꯕ꯭ꯔꯣ ꯇꯥꯕ꯭ꯔꯣ
ꯃꯐꯝꯗ
ꯇꯥꯗꯦ
ꯁꯤꯗ ꯉꯍꯥꯛ ꯐꯝꯈꯤꯒꯦ
ꯑ ꯑ ꯐꯝꯔꯣ ꯐꯝꯔꯣ
ꯑꯗꯣ ꯄꯨꯡ ꯀꯌꯥꯗ ꯆꯥꯛ ꯆꯥꯗꯣꯏꯅꯣ
ꯄꯨꯡ ꯑꯅꯤꯗꯒꯤ
ꯍꯣꯔꯦꯟ ꯀꯩꯅꯣ ꯑꯩꯅ ꯍꯥꯏꯕꯗꯣ ꯍꯣꯇꯦꯜꯗ ꯌꯥꯕ꯭ꯔꯥ ꯉꯁꯤ ꯅꯪ ꯑꯩꯉꯣꯟꯗ ꯄꯩꯁꯥ ꯄꯤꯗꯣꯏ ꯅꯠꯇ꯭ꯔꯣ
ꯑꯩ ꯊꯥꯈ꯭ꯔꯕꯅꯦ ꯎꯕ꯭ꯔꯥ ꯖꯤꯄꯦꯗ ꯎꯝ